ꯎꯝ ꯍꯜ ꯍꯂꯣ
ꯍꯣꯏ ꯇꯥꯏꯌꯦ ꯏꯀꯥꯏꯌꯦ ꯀꯩ ꯍꯥꯏꯅ ꯍꯥꯏꯔ ꯈꯪꯗꯦꯃꯨꯛ ꯑꯣ ꯀꯅꯥꯉꯣꯟꯗ ꯀꯅꯥꯉꯣꯟꯗ
ꯅꯠꯇꯦ ꯑꯩ ꯑꯩꯗꯤ ꯅꯉꯣꯟꯗ ꯋꯥꯔꯤ ꯁꯥꯔꯒ ꯂꯩꯕ ꯍꯣꯏ
ꯑꯣ
ꯑꯗꯣ ꯅꯪꯒꯤ ꯃꯈꯣꯟ ꯑꯃꯨꯛꯀ ꯇꯧꯗꯕ
ꯑꯣ ꯑꯩꯅ ꯑꯁꯤꯗ ꯇꯥꯕ꯭ꯔꯥ ꯇꯥꯕ꯭ꯔꯥ ꯇꯧꯔꯦꯅꯦ ꯀꯟꯅ
ꯑꯩꯅꯗꯤ ꯅꯉꯣꯟꯗ ꯋꯥꯔꯤ ꯁꯥꯔꯣ ꯍꯥꯏꯕ ꯑꯗꯣ ꯅꯪꯒꯤ ꯃꯈꯣꯟ ꯑꯃꯨꯛꯀ ꯇꯥꯗꯕ ꯐꯣꯟꯗ ꯑꯃꯨꯛ ꯀ ꯌꯦꯡ ꯀꯥꯟꯗ ꯃꯨꯊꯠ ꯂꯒ ꯂꯩ
ꯑꯁ ꯑꯩꯗꯤ ꯀꯣꯋꯥ ꯉꯥꯡꯕꯁꯦ ꯈꯔ ꯍꯩꯇꯤ ꯏꯀꯥꯏꯒꯜꯂꯦ ꯈꯪꯕ꯭ꯔꯥ ꯑꯗꯨꯒꯤ ꯅꯉꯣꯟꯗ ꯗꯤꯄꯦꯟ ꯇꯧꯔꯒ ꯉꯁꯥꯏ ꯏꯕꯥꯅꯤ ꯍꯥꯏꯕꯗꯣ ꯀꯩꯔꯥ
ꯅꯪ ꯋꯥ ꯉꯥꯡꯕꯗ ꯈꯔ ꯋꯥ ꯉꯥꯡꯕꯗ ꯏꯀꯥꯏꯌꯦ ꯍꯥꯏꯔꯣ
ꯍꯣꯏ ꯉꯥꯡꯕꯨ ꯈꯪꯗꯦ ꯑꯗꯨꯝ ꯃꯤ ꯑꯅꯧꯕꯗ ꯉꯥꯡꯕꯁꯨ ꯈꯔ ꯏꯀꯥꯏꯕꯁꯨ ꯍꯧꯕ ꯀꯥꯟꯗꯗꯤ ꯏꯀꯥꯏ ꯑꯗꯨꯕꯨ ꯀꯨꯏꯔꯗꯤ ꯀꯩꯝꯗꯤ ꯇꯧꯗꯦ ꯑꯗꯨ ꯍꯧꯕꯗꯣ ꯑꯗꯨꯝ ꯏꯀꯥꯏ
ꯀꯔꯤꯒꯅꯣ ꯀꯔꯤꯒꯅꯣ ꯈꯪꯅꯕ ꯃꯤꯁꯨ ꯅꯠꯇꯦꯗꯨꯅ ꯍꯣꯏ
ꯍꯣꯏ ꯑꯗꯨꯅ ꯍꯦꯟꯅ ꯏꯀꯥꯏꯅꯦ ꯈꯪꯗꯕ ꯑꯃ ꯂꯣꯏꯔꯦ
ꯑꯁ ꯈꯪ ꯑꯗꯨꯝ ꯀꯔꯤ ꯍꯥꯏꯗꯅ ꯑꯗꯨꯝ ꯈꯪꯅꯗꯕ ꯑꯗꯨꯝ ꯈꯪꯅꯗꯕ ꯃꯤꯗ ꯑꯗꯨꯝ ꯋꯥꯔꯤ ꯁꯥꯅꯔꯒ ꯑꯗꯨꯝ ꯋꯥꯔꯤ ꯑꯗꯨꯝ ꯁꯥꯥꯕ ꯌꯥꯏꯔ ꯑꯩꯅꯗꯤ ꯈꯪꯅꯔꯗꯤ ꯑꯗꯨꯝ ꯏꯀꯥꯏꯕꯗꯣ
ꯑꯣ ꯑꯣ
ꯑꯗꯨꯝ ꯇꯧꯕ
ꯆꯥꯛ ꯏꯕꯥꯅꯤꯁꯦ ꯄꯨꯔꯥ ꯇꯣꯡꯉꯥꯂꯦꯅꯦ ꯑꯃꯅ ꯑꯃ ꯑꯃ
ꯀꯔꯤꯅ ꯀ꯭ꯂꯣꯁ ꯑꯣꯏ ꯈꯥꯟꯅꯗꯤ ꯀꯔꯤꯅ ꯀꯔꯤꯁꯨ ꯇꯧꯔꯣꯏꯕ ꯑꯗꯨ ꯑꯣꯏꯔꯁꯨ ꯀꯔꯤꯅ ꯈꯪꯕꯒꯨꯝ ꯇꯧꯕ ꯈꯪꯗꯕꯒꯨꯝ ꯇꯧꯕ ꯑꯗꯨꯒꯨꯝꯕꯒꯤ ꯇꯥꯏꯞꯇꯣ
ꯑꯥ ꯑꯥ ꯑꯥ
ꯎꯝ ꯃꯁꯥ ꯃꯁꯥꯒꯅꯤ ꯑꯗꯨ ꯈꯪꯉꯔꯤꯦ ꯇꯧꯔꯗꯤ ꯇꯧꯕꯗꯣ ꯑꯗꯨꯝ ꯍꯩꯕꯅꯤꯗ
ꯎꯝ ꯉꯁꯥꯏ ꯏꯕꯥꯅꯤ ꯂꯧꯒꯤ ꯋꯥꯔꯤ ꯇꯧꯕꯗꯣ ꯑꯃꯨꯛ ꯍꯧꯔꯁꯦ ꯅꯪ ꯂ ꯎ ꯆ ꯍꯥꯏꯍꯤꯗꯤ ꯍꯥꯏꯔꯗ
ꯑꯗꯨꯅꯤ ꯉ ꯆꯍꯤꯗ ꯑꯃꯨꯛꯀ ꯁꯥꯔꯁꯦ
ꯍꯣꯏ ꯂꯧꯎ ꯆꯄ ꯍꯥꯏꯩ ꯇꯕꯅꯤ ꯅꯪꯗꯤ ꯆꯠꯄ ꯍꯩꯕ ꯌꯥꯕꯅꯦꯀꯣ ꯅꯪꯗꯤ ꯆꯤꯡꯗ ꯄꯣꯛꯄꯅꯦꯀꯣ ꯑꯩꯗꯤ ꯇꯝꯅ ꯄꯣꯛꯄꯩꯅꯦ ꯑꯩꯁꯦ ꯅꯪ ꯑꯣꯏꯔꯝꯃꯗꯤ ꯍꯩꯒꯅꯤ
ꯈꯔꯕꯨꯗꯤ ꯈꯪꯉꯦꯕ
ꯑꯥ
ꯑꯗꯨ ꯑꯣꯏꯔꯁꯨ ꯀꯔꯤꯅ ꯑꯗꯨꯝ ꯀꯨꯟꯅ ꯇꯧꯗꯕꯗꯨꯣ
ꯎꯝ
ꯃꯔꯛ ꯃꯔꯛꯇ ꯑꯗꯨꯝ ꯆꯠꯂꯕ
ꯍꯣꯏ
ꯑꯣꯏꯣꯏꯁꯨ ꯍꯩꯇꯕꯗꯣ ꯑꯗꯨꯒꯤꯅꯤꯅꯦ ꯄꯈꯥꯏꯗꯤ ꯍꯥꯏ ꯗ
ꯌꯨꯝꯒꯤ ꯊꯕꯛ꯭ꯔꯣ
ꯑꯁꯤ ꯌꯨꯝꯒꯤ ꯊꯕꯛꯁꯦ ꯍꯣꯏ ꯌꯨꯝꯒꯤ ꯊꯕꯛꯁꯨ ꯈꯔꯗꯤ ꯍꯥꯏꯌꯦ ꯍꯥꯏꯌꯦ ꯀꯔꯤ ꯍꯥꯏ ꯏꯊꯟꯗꯁꯨ ꯀ꯭ꯔꯤꯔꯥ ꯁꯤ ꯇꯝꯄꯥꯛꯇ ꯂꯩꯔ ꯀ꯭ꯔꯤꯔꯥ ꯂꯣꯏ ꯇꯧꯕꯅꯤꯅꯀꯣ
ꯍꯔ ꯑꯩꯈꯣꯏꯗꯤꯀꯣ ꯏꯃꯥꯅ ꯌꯥꯝ ꯆꯩꯒꯟꯕꯅꯦ ꯊꯕꯛ ꯁꯨꯅꯤꯡꯗ꯭ꯔꯦꯅ ꯌꯨꯝꯗ
ꯑꯣ
ꯅꯣꯏ ꯆꯤꯡꯗꯀ ꯌꯨꯝ ꯄꯥꯜꯂꯗꯤꯀꯣ ꯅꯪ ꯂꯧ ꯆꯠꯀꯅꯤꯀꯣ ꯑꯗꯨꯃꯥꯏꯅ ꯑꯗꯨꯝ ꯉꯥꯎꯅꯦꯕ ꯑꯩꯈꯣꯏꯗꯣ ꯍꯧꯅ ꯁꯥꯎꯕ ꯃꯇꯝꯗ ꯊꯕꯛ ꯇꯧꯅꯤꯡꯗ꯭ꯔꯗꯤꯀꯣ
ꯑꯁ ꯑꯁꯤꯒꯤ ꯑꯁꯤꯒꯤ ꯀꯣꯟꯁꯦꯞꯁꯦ
ꯎꯝ
ꯑꯩꯈꯣꯏ ꯏꯃꯥ ꯏꯄꯥ ꯏꯁꯤꯒ ꯑꯩꯗ ꯇꯝꯄꯥꯛꯇ ꯂꯩꯕ ꯀꯥꯡꯕꯨꯅ ꯈꯟꯕꯁꯦ
ꯎꯝ
ꯈꯔ ꯂꯥꯟꯕꯁꯨ ꯂꯩꯌꯦꯕ
ꯍꯣꯏ ꯀꯃꯥꯏꯅ
ꯀꯩꯩꯅꯣ ꯍꯥꯏꯗꯤ ꯆꯤꯡꯗ ꯂꯩꯕ ꯀꯥꯡꯕꯨ ꯆꯠꯂꯣꯏ ꯂꯥꯎ ꯂꯥꯎ ꯂꯥꯎ ꯂꯥꯎ ꯑꯗꯨꯝ ꯈꯜꯂꯦꯕ
ꯍ
ꯋꯥꯕꯁꯨ ꯈꯔꯕꯨꯗꯤ ꯋꯥꯔꯦ ꯑꯗꯨ ꯑꯣꯏꯔꯁꯨ ꯈꯔꯤꯗ ꯂꯥꯛꯑꯣ ꯃꯤ ꯑꯃ ꯃꯤ ꯁꯦ ꯂꯥꯎ ꯇꯧꯔꯒ ꯀꯔꯤ ꯇꯧꯗꯄꯁꯨ ꯃꯤ ꯃꯤ ꯌꯥꯝ ꯂꯩꯌꯦꯕ
ꯑꯥ ꯑꯥ
ꯑꯗꯣ ꯑꯩꯒꯨꯝꯕ
ꯍꯣꯏ ꯅ ꯀꯩꯕ
ꯂꯧꯒꯨꯝꯕ ꯇꯧꯗꯕ ꯃꯤꯒꯨꯝꯕ ꯑꯩꯁꯦ
ꯑ ꯑꯗꯨꯇꯕꯨ ꯆꯠꯄꯅꯗꯤ ꯐꯗꯤ ꯐꯩꯔꯥ
ꯂꯎ ꯆꯠꯄꯥ
ꯍꯣꯏ
ꯑ ꯅꯪ ꯂꯥꯎ ꯇꯧꯅꯤꯡꯕ꯭ꯔꯥ
ꯑꯁ ꯋꯥꯗꯤ ꯋꯥꯒꯅꯤ ꯑꯗꯨꯕꯨ ꯑꯩꯗꯤꯀꯣ ꯑꯩꯅ ꯇꯧꯅꯤꯡꯕꯗꯤ ꯀꯩꯔꯥ ꯈꯪꯕ꯭ꯔꯥ
ꯃꯣꯏꯅ ꯆꯠꯂꯒ ꯁꯤꯡꯖꯨ ꯆꯥꯕꯗ ꯅꯨꯡꯉꯥꯏꯅ ꯆꯥꯔꯤꯉꯦ ꯌꯥꯝ ꯅꯨꯡꯉꯥꯏꯗꯣꯏ ꯃꯥꯂ
ꯅꯪ ꯁꯤꯡꯖꯕꯁꯦ ꯑꯩ ꯌꯥꯝ ꯄꯥꯝꯕ ꯃꯥꯜꯂꯦ
ꯑꯁ ꯍꯥꯏꯔꯨꯅꯨ ꯁꯤꯡꯖꯨꯒꯤꯗꯤ ꯁꯤꯕꯤꯒꯦ ꯍꯥꯏꯕꯗꯨꯅꯦ
ꯑꯣ ꯑꯩꯈꯣꯏ ꯑꯁꯤ ꯑꯩꯈꯣꯏ ꯁꯇꯦꯠꯁꯦ
ꯎꯝ
ꯇꯦꯠꯠꯇ ꯁꯤꯡꯖꯨ ꯌꯥꯝꯅ ꯍꯥꯎꯕ ꯃꯐꯝ ꯑꯃ ꯂꯩꯕ ꯑꯩꯒꯤ ꯈꯨꯟꯗ ꯑꯩꯒꯤ ꯈꯨꯟꯗ ꯈꯪꯕ꯭ꯔꯅ
ꯈꯪꯗꯦ ꯀꯃꯥꯏꯅ ꯈꯪꯉꯦꯔꯣ ꯑꯗꯨ ꯌꯥꯝ ꯌꯥꯝꯕꯗꯨꯕꯣ
ꯑ ꯆꯤꯡ ꯃꯊꯛꯇ ꯂꯩꯕꯗꯣ
ꯑꯩꯈꯣꯏꯒꯤ ꯃꯤꯒꯨꯝꯕ ꯌꯥꯝ ꯂꯩꯕ꯭ꯔꯣ
ꯍꯣꯏ ꯍꯣꯏ ꯄꯨꯟꯅ ꯂꯩꯕꯗꯣ ꯀꯔꯤꯔ ꯍꯧꯛꯇꯤ ꯖꯥꯇꯤ ꯑꯍꯨꯝ ꯃꯔꯤ ꯂꯩꯕ ꯃꯐꯝꯗꯣ
ꯑꯩꯅ ꯈꯟꯕꯅꯦ ꯆꯨꯝꯗꯤ ꯆꯨꯝꯒꯅꯤꯀꯣ ꯍꯟꯗꯛ ꯃꯔꯛꯀꯤ ꯑ ꯈꯔ ꯂꯥꯞꯄꯦꯀꯣ ꯑꯩꯈꯣꯏꯗꯒꯤꯀꯣ ꯃꯌꯥꯝ ꯂꯥꯞꯄꯦ
ꯍꯣꯏ ꯍꯣꯏ ꯌꯥꯝ ꯋꯥꯞꯄꯅꯦ
ꯑꯣ ꯑꯣ ꯐ ꯌꯦꯔꯨꯝꯒ ꯌꯥꯝ ꯇꯧꯔꯒ ꯌꯥꯝ ꯐꯥꯎꯕꯗꯣ ꯁꯤꯡꯖꯣ
ꯍꯣꯏ ꯍꯣꯏ ꯍꯣꯏ
ꯍ ꯑꯣꯏꯔꯝꯃꯅꯤ ꯍꯣꯏ ꯌꯦꯔꯨꯝ ꯊꯝꯃꯒ ꯈꯪꯕꯅꯦ ꯑꯩ
ꯑꯗꯨꯗꯅꯦ ꯑꯗꯨ ꯑꯗꯨꯅꯤꯅꯦ
ꯆꯥꯃꯤꯗ꯭ꯔꯤꯌꯦ ꯑꯩꯗꯤ
ꯆꯗꯔꯤꯌꯥ
ꯍꯣꯏ ꯅꯣꯏꯒꯤꯗ ꯆꯥ ꯑꯣ ꯒ꯭ꯌꯥꯟ ꯇꯥꯔꯦ ꯅꯪ ꯑꯗꯨꯗ ꯂꯩꯕꯩꯅꯦ ꯅꯪ ꯂꯧ ꯆꯠꯇꯕꯗꯣ ꯑꯗꯨꯗ ꯂꯩꯕ ꯃꯤꯁꯤꯡꯗꯤ ꯂꯧ ꯆꯠꯅꯗꯦ ꯑꯅꯝꯕ ꯈꯔ
ꯑ
ꯑꯠꯆꯥꯦ ꯑꯗꯩ ꯅꯪꯒꯤ ꯂꯣꯟꯁꯦ ꯌꯥꯝ ꯈꯣꯏꯔꯔꯕꯅꯤꯅꯦ ꯑꯗꯨꯗꯤ
ꯂꯣꯟ ꯍꯥꯏꯔꯣ
ꯍꯣꯏ ꯑꯩꯈꯣꯏ ꯂꯣꯟꯗꯣ ꯉꯥꯡꯕ ꯀꯥꯟꯗ ꯃꯥ ꯃꯥꯒꯤ ꯈ ꯉꯥꯡꯕ ꯂꯩꯌꯦꯅꯀꯣ
ꯑꯣ
ꯏꯕꯥꯅꯤꯒꯤ ꯂꯣꯟ ꯃꯥꯟꯅꯔꯝꯅꯤ
ꯎꯝ ꯍꯣꯏ ꯍꯣꯏ ꯍꯣꯏ ꯃꯥꯟꯅꯔꯝꯃꯣꯏ ꯑ ꯃꯥꯟꯅꯒꯅꯤ ꯅꯠꯇꯦ ꯀꯔꯤꯔꯝ ꯃꯥꯟꯅꯒꯅꯤ ꯍꯥꯏꯅ
ꯑ ꯅꯪꯒꯤ ꯃꯩꯇꯩꯂꯣꯟꯁꯨ ꯌꯥꯗ꯭ꯔꯦꯍꯦ
ꯑ ꯑꯗꯨꯅꯦ ꯑꯩ ꯆꯍꯤ ꯃꯉꯥ ꯂꯩꯔꯦꯕ ꯇꯝꯄꯥꯛꯇ
ꯍꯣꯏ
ꯑꯗꯣ ꯑꯩ ꯀꯔꯤꯔꯦ ꯁꯥꯔꯀꯜꯗꯣ ꯏꯃꯥꯟꯅꯕꯒꯩꯒ ꯑꯗꯨꯝ ꯄꯨꯟꯅ ꯂꯩꯕꯁꯦ
ꯍꯣꯏ
ꯑꯩꯈꯣꯏ ꯂꯣꯟ ꯉꯥꯡꯕ ꯃꯤ ꯌꯥꯝꯅ ꯑꯗꯨꯝ ꯂꯩꯔꯤꯕꯕ
ꯆꯥ
ꯑꯗꯨꯒꯤ ꯇꯤꯂꯣꯟꯁꯦ ꯐꯖꯅ ꯉꯥꯡꯕ ꯍꯩꯇꯕ
ꯎꯝ
ꯀꯣꯛꯄꯤꯌꯨꯕꯣ
ꯀꯥꯏꯗꯦ ꯑꯩꯅꯗꯤ ꯀꯣꯄꯤꯌꯦ ꯑꯁ ꯌꯥꯝ ꯅꯪꯅ ꯉꯥꯡꯕ ꯀꯥꯟꯗ ꯌꯥꯝ ꯋꯥꯅ ꯉꯥꯡꯕꯒꯨꯝꯅꯀꯣ ꯇꯧꯋꯦ ꯈꯪꯉꯨꯔꯦ
ꯑꯣ ꯍꯣ
ꯑꯗꯨꯕꯨ ꯀꯥꯏꯗꯦꯗ ꯌꯥꯝ ꯉꯥꯡꯉꯗꯤ ꯍꯦꯟꯅ ꯈꯪꯕꯅꯦ ꯑꯩꯁꯨ ꯌꯥꯝꯅ ꯈꯣꯏꯌꯦ ꯁꯤ ꯂꯣꯟꯁꯦ ꯉꯥꯡꯕ ꯀꯥꯟꯗ ꯌꯥꯝ ꯋꯥꯏꯑꯦ ꯁꯤꯗ ꯀꯨꯏꯅ ꯂꯩꯌꯦ ꯍꯥꯏꯔꯁꯨ ꯀꯣ
ꯑꯣꯝ
ꯄꯣꯛꯄꯗꯤ ꯂꯩꯔꯁꯨ ꯌꯥꯝ ꯈꯣꯏꯕꯅꯤ
ꯎꯝ ꯀꯔꯤꯔꯥ ꯇꯥꯎꯧꯕꯅꯦ ꯁꯤ ꯅꯪ ꯉꯁꯥꯏ ꯍꯥꯏꯩꯕꯗꯣ ꯂꯥꯎ ꯆꯠꯂꯒ ꯁꯤꯡꯖꯨꯒꯨꯝꯕ ꯑꯗꯨꯝ ꯆꯥꯕꯗꯣ ꯅꯪ ꯆꯠꯅꯤꯡꯉꯤ ꯍꯥꯏꯕꯗꯣ
ꯍꯣꯏ
ꯍꯣꯏ ꯁꯤꯡꯖꯨꯁꯨ ꯍꯥꯎꯋꯦꯕ ꯑꯗꯨ ꯑꯣꯏꯔꯁꯨ ꯂꯥꯎꯗ ꯆꯠꯂꯒ
ꯎꯝ
ꯏꯟꯖꯥꯡ ꯑꯣꯛꯁꯥ ꯑꯀꯥꯡꯕꯗꯣ
ꯑꯥ
ꯑꯁ ꯑꯗꯣ ꯆꯉꯣ ꯑꯣ ꯑꯣꯁꯥ ꯀꯥꯡꯕꯨꯗꯣ ꯊꯣꯡꯉꯒ ꯂꯥꯎꯔ ꯀꯔꯤꯔꯥ ꯑꯗꯨꯝ ꯇꯧꯔꯒ ꯏꯟꯖꯣꯏ ꯇꯧꯔꯒ ꯆꯥꯕꯗꯣ ꯌꯥꯝ ꯅꯨꯡꯉꯥꯏꯕꯅꯤ
ꯑꯁ ꯑꯩꯁꯨ ꯇꯧꯅꯤꯡꯌꯦꯦ ꯑꯁ ꯑꯗꯨꯒ ꯑꯩꯅ ꯆꯠꯅꯤꯡꯕꯗꯤ ꯂꯧ ꯆꯠꯂꯦ ꯍꯥꯏꯔꯁꯨ ꯇꯨꯔꯦꯜ ꯂꯩꯕꯗꯣ ꯈꯪꯕ꯭ꯔꯥ ꯏꯁꯤꯡꯁꯨ ꯂꯩꯕꯗꯣ ꯑꯁ ꯑꯗꯨꯃꯥꯏꯅ ꯌꯥꯝ ꯆꯠꯅꯤꯡꯉꯦ
ꯍꯣꯏ ꯑꯗꯨꯅꯦ ꯑꯗꯨꯅ ꯍꯦꯟꯅ ꯅꯨꯡꯉꯥꯏꯕꯀꯣ
ꯎꯝ
ꯅꯪ ꯏꯔꯣꯏꯕ ꯍꯩꯕ꯭ꯔꯥ
ꯏꯁꯤꯡꯗ ꯍꯦꯛ ꯍꯧꯖꯤꯛ ꯇꯥꯔꯗꯤ ꯑꯗꯨꯝ ꯑꯩ ꯁꯣꯔ ꯍꯣꯟꯕ ꯇꯣꯛꯑꯅꯤ
ꯏꯔꯣꯏꯕꯕꯁꯤ ꯌꯥꯝ ꯀꯔꯤꯔ ꯆꯤꯡ ꯀꯔꯤꯅ ꯌꯥꯝ ꯂꯩꯕꯅꯦ ꯃꯥ ꯇꯨꯔꯦꯜꯁꯦ
ꯑꯥ
ꯃꯆꯥ ꯃꯆꯥꯁꯨ ꯂꯩꯑꯦ ꯈꯔ ꯆꯥꯎꯕꯁꯨ ꯂꯩꯑ ꯑꯗꯨꯝ ꯇꯧꯕꯗꯣ ꯌꯥꯝ ꯅꯨꯡꯉꯥꯏꯕꯅꯤ ꯀꯔꯤꯔꯥ ꯑꯥ ꯍꯩꯅꯧ ꯍꯩꯅꯧ ꯃꯇꯝ ꯍꯧꯖꯤꯛꯀꯥꯟ ꯃꯇꯝꯒꯨꯝꯕ ꯑ ꯇꯁꯦ ꯆꯠꯂꯗꯤ ꯌꯥꯝ ꯅꯨꯡꯉꯥꯏꯕꯅꯦ
ꯆ ꯁꯦꯡꯕ ꯅꯪꯒꯤ ꯏꯔꯣꯏꯕ ꯍꯩꯕ꯭ꯔꯣ
ꯑꯁ ꯏꯔꯣꯏꯕꯗꯤ ꯌꯥꯝ ꯍꯩꯕꯅꯦ ꯑꯩꯁꯦ ꯑꯩꯒꯤ ꯄ꯭ꯔꯥꯏꯇꯤ ꯅꯠꯇꯦꯕ ꯄ꯭ꯔꯥꯏꯇꯤ ꯅꯠꯇꯦ ꯑꯗꯨ ꯑꯣꯏꯔꯁꯨ ꯏꯔꯣꯏꯕꯗꯤ ꯍꯩꯌꯦꯗ
ꯑꯥꯁ ꯑꯩꯗꯤ ꯌꯥꯝ ꯀꯂꯛꯑꯦ
ꯑꯉꯥꯡ ꯑ ꯍꯣꯏ ꯑꯉꯥꯡ ꯑꯣꯏꯔꯤꯉꯩ ꯑꯉꯥꯡ ꯑꯣꯏꯔꯀꯥꯟꯗ ꯀꯔꯤꯔꯥ ꯑꯗꯨꯝ ꯏꯔꯣꯏꯅꯕ ꯑꯗꯨꯝ ꯆꯠꯂꯦꯕ
ꯎꯝ
ꯑꯥꯗꯨꯒꯤ
ꯆ
ꯗ꯭ꯔꯕꯗꯤ ꯈꯔ ꯇꯧꯕꯅꯦ
ꯑꯩꯁꯨ ꯇꯝꯅꯤꯡꯉꯦ ꯌꯥꯝꯅ ꯑꯁ ꯑꯩꯈꯣꯏꯅꯤꯀꯣ ꯌꯥꯝ ꯅꯣꯛꯅꯤꯡꯕ ꯋꯥꯔꯤꯁꯨ ꯂꯩ ꯏꯔꯣꯏꯕꯒꯤ ꯏꯆꯦꯗꯣ ꯑꯩꯒꯤ ꯃꯊꯛꯇꯣ ꯃꯥꯗꯤ ꯏꯔꯣꯏꯕ ꯇꯝꯃꯦꯕ ꯀ꯭ꯂꯥꯁ ꯂꯧꯕ ꯏꯔꯣꯏꯕꯒꯤ ꯑꯁ ꯃꯣꯏ ꯏꯔꯣꯏꯕ ꯀꯥꯟꯗ ꯍꯥꯞꯅꯕꯒꯤ ꯐꯤꯔꯣꯜ ꯗꯃꯥꯗ ꯂꯩꯔꯦꯀꯣ ꯐꯖꯅ ꯂꯩꯔꯦ ꯇꯨꯄꯤꯗꯩ ꯂꯩ ꯍꯧꯕ ꯐꯤꯔꯣꯜꯗꯤ ꯍꯧꯔꯦ ꯇꯝꯕ ꯂꯣꯏꯔꯦ ꯃꯃꯥꯟꯅꯕꯤ ꯃꯕꯥꯟꯅꯤꯁꯦ ꯑꯗꯨꯒ ꯅꯣꯡꯃꯁꯦ ꯑꯩꯈꯣꯏ ꯀꯣꯏꯕ ꯆꯠꯄ ꯏꯁꯤꯡ ꯃꯐꯝꯗ
ꯑꯣ
ꯏꯄꯥꯅꯦ ꯏꯔꯣꯏꯔꯣꯅꯦ ꯅꯪ ꯀ꯭ꯂꯥꯁ ꯂꯧꯕꯗ ꯏꯔꯣꯏꯕ ꯍꯩꯇꯦ ꯍꯥꯏ ꯀꯤ ꯍꯥꯏ ꯑꯗꯨꯒ ꯀꯔꯤ ꯍꯥꯏꯕ ꯅꯪ ꯀ꯭ꯂꯥꯁ ꯂꯧꯔꯒ ꯀꯔꯤ ꯀꯥꯟꯅꯕ꯭ꯔꯥ ꯍꯥꯏꯔꯒ ꯏꯁꯤꯡꯗ ꯇꯣꯡꯉꯥꯜꯂꯦ ꯍꯥꯏ ꯃꯁꯤꯅ ꯂꯥꯏꯔꯤꯛ ꯈꯔ ꯂꯨꯕꯗꯣ ꯈꯪꯕ꯭ꯔꯥ ꯑꯗꯨꯕꯨ ꯃꯁꯥ ꯃꯊꯟꯇ ꯊꯥꯖꯗꯕꯗꯣ ꯑꯗꯨꯒꯤ ꯏꯔꯣꯏꯗꯕ ꯏꯆꯦꯗꯣ ꯈꯪꯕ꯭ꯔꯦ ꯌꯥꯝ ꯅꯣꯛꯅꯤꯡꯕꯅꯦ ꯈꯪꯕ꯭ꯔ ꯂꯩ ꯃꯣꯏꯅ ꯇꯝꯕꯗ ꯄꯨꯜꯗꯗꯤ ꯐꯖꯅ ꯏꯔꯣꯏꯈ꯭ꯔꯕꯅꯦꯕ ꯃꯥꯁꯦ ꯁꯦ ꯑꯗꯨꯒ ꯍꯩꯈ꯭ꯔꯦ ꯍꯥꯏꯅ ꯇꯣꯛꯈ꯭ꯔꯕꯅꯦ ꯑꯗꯨꯒ ꯑꯁꯦꯡꯕꯒꯤ ꯏꯁꯤꯡꯗ ꯏꯔꯣꯏꯔꯣ ꯍꯥꯏꯔꯒ ꯏꯔꯣꯏꯕ ꯍꯩꯇꯦ ꯍꯥꯏ ꯄꯩꯁꯥ ꯇꯤꯡꯉꯦ
ꯁꯤ ꯏꯔꯣꯏꯅꯤꯉꯥꯏꯒꯤ ꯇꯝꯕꯁꯦ
ꯎꯝ
ꯇꯝꯃ ꯃꯇꯝꯗꯗꯤ ꯀꯔꯤ ꯈꯔꯥ ꯐꯖꯅ ꯑ ꯏꯔꯣꯏꯅ ꯏꯔꯣꯏꯐꯝꯗꯣ
ꯎꯝ
ꯐꯖꯅ ꯇꯧꯔ ꯏꯔꯣꯏꯔꯦꯗꯅ
ꯍꯣꯏ
ꯑꯗꯣ ꯃꯊꯛꯇꯔꯥ ꯆꯤꯡ ꯃꯊꯛꯇ ꯆꯠꯂꯗꯤ ꯇꯨꯔꯦꯜꯒꯨꯝꯕꯗ ꯏꯔꯣꯏꯕꯁꯦ ꯑꯩꯈꯣꯏ ꯋꯥꯈꯜꯗꯁꯨ ꯈꯔ ꯀꯤꯕꯁꯨ ꯂꯩꯕꯅꯦꯕ ꯑꯗꯣ ꯎꯝ ꯇꯔꯕ ꯃꯗ ꯀꯔꯔ ꯌꯥꯝ ꯗꯤꯞ ꯑꯣꯏꯔꯗꯤꯀꯣ
ꯎꯝ
ꯑꯩꯈꯣꯏ ꯀꯤꯕ ꯃꯇꯝꯁꯨ ꯂꯩꯕ ꯑꯗꯨ ꯑꯣꯏꯔꯁꯨ ꯀꯔꯤꯅ ꯇꯝꯕ ꯑ ꯏꯋꯥ ꯏꯅ ꯑꯃꯒꯤꯒ ꯇꯝꯕ ꯁꯇꯥꯥꯕꯅ ꯑꯩꯈꯣꯏ ꯇꯨꯔꯦꯜ ꯔꯤꯌꯦꯂꯤꯇꯤꯗ ꯇꯝꯕ ꯏꯁꯇꯥꯜꯇꯛꯁꯔ ꯈꯔ ꯇꯣꯉꯥꯜꯂꯦꯕ